ꯇꯥꯕ꯭ꯔꯣ
ꯑꯥ ꯇꯥꯔꯦ ꯇꯥꯔꯦ ꯑꯩꯕꯨꯗꯤ ꯇꯥꯔꯦ ꯅꯪ ꯇꯥꯔꯕꯣ
ꯑꯣ ꯍꯧꯖꯤꯛꯇꯤ ꯐꯖꯅ ꯇꯥꯔꯦ ꯅꯪ ꯆꯥꯛ ꯆꯥꯔꯕꯣ ꯀꯃꯥꯏꯅ ꯇꯧꯒꯦ ꯅꯪ
ꯑ ꯑꯩꯁꯦ ꯆꯥꯛꯇꯤ ꯆꯥꯗ꯭ꯔꯤꯌꯦ ꯆꯥꯒꯦꯗꯤ ꯇꯧꯔꯝꯕꯅꯦ ꯑꯗꯣ ꯆꯔꯥ ꯈꯤꯇꯪ ꯋꯥꯟꯁꯤꯟꯈꯤꯕ ꯍꯥꯏꯇꯥꯔꯦ ꯑꯗꯨꯅ ꯈꯤꯇꯪ ꯉꯥꯛꯇꯪ ꯂꯩꯔꯁꯨ ꯌꯥꯒꯤꯅꯦꯅ ꯑꯩꯁꯦ ꯆꯥꯗ꯭ꯔꯦ ꯉꯥꯛ ꯂꯩꯔꯒ ꯑꯣꯏꯅ ꯆꯥꯔꯒꯦꯅ ꯑꯗ ꯅꯪ ꯀꯃꯥꯏꯅ ꯇꯧꯒꯦ ꯅꯪꯗꯤ ꯆꯥꯛ ꯆꯥꯔꯕ꯭ꯔꯣ ꯋꯥꯋꯥꯛꯀꯤꯡꯒꯨꯝꯕ ꯆꯠꯂꯨꯒꯗꯕ꯭ꯔꯣ ꯀꯃꯥꯏꯅ ꯇꯧꯕꯅꯣ
ꯑꯩ ꯉꯁꯤ ꯈꯔ ꯉꯟꯅ ꯍꯜꯂꯛꯑꯦ ꯑꯗꯣ ꯆꯥꯔꯨꯔꯦ ꯀꯩꯅꯣ ꯑꯣꯏꯅ ꯀꯩꯅꯣ ꯇꯧ ꯂꯩꯔꯝꯃꯤ ꯏꯔꯣꯟꯕ ꯇꯧ ꯂꯩꯔꯝꯃꯦ ꯅꯪ ꯌꯦꯔꯨꯝ ꯑꯃ ꯉꯧꯔꯦ ꯑꯗꯨ ꯆꯥꯔꯦ ꯍꯥꯏꯇꯥꯔꯦ ꯑꯩꯅ ꯅꯪ ꯀꯃꯥꯏꯅ ꯇꯧꯔꯤꯒꯦ ꯍꯥꯏꯕ ꯐꯣꯟ ꯇꯧꯔꯛꯄꯅꯤꯗ
ꯑꯗꯣ ꯀꯩꯅꯣ ꯆꯥꯕ ꯍꯥꯏꯔꯒ ꯅꯪ ꯀꯩꯅꯣꯒꯨꯝꯕ ꯕꯣꯏꯂꯔꯒꯨꯝꯕ ꯅꯠꯇꯕꯀꯣ ꯕꯣꯏꯂꯔꯒ ꯀꯣꯏꯂꯔꯒꯨꯝꯕ ꯅꯠꯇꯕ ꯑꯩꯈꯣꯏꯒꯤ ꯃꯩꯇꯩ ꯌꯦꯟꯒ ꯍꯥꯏꯗꯅ ꯂꯩꯕꯅꯦ ꯆꯤꯡ ꯌꯦꯟ ꯑꯣꯏꯔꯁꯨ ꯀꯣ ꯑꯗꯨꯒꯨꯝꯕ ꯑꯗꯒꯤ ꯌꯦꯟ ꯃꯨꯁꯤꯟꯃꯨꯕ ꯀꯦꯗꯔꯅꯥꯠ ꯍꯥꯏꯕ꯭ꯔꯥ ꯀꯩꯅꯣ ꯑꯗꯨꯒꯨꯝꯕ ꯌꯦꯟꯒꯨꯝꯕꯗꯨꯗꯤ ꯆꯥꯔ ꯆꯥꯕ ꯌꯥꯎꯈ꯭ꯔꯕꯣ ꯀꯃꯥꯏꯅ ꯇꯧꯒꯦ
ꯌꯦꯟ ꯍꯥꯏꯁꯤ ꯕꯅꯔꯥꯖꯥꯒꯨꯃꯥꯏꯅꯒ ꯇꯧꯕ꯭ꯔꯥ ꯅꯪ ꯍꯪꯉꯤꯁꯦ
ꯑꯥ ꯍꯣꯏ ꯑꯗꯨꯝ ꯌꯥꯏꯗ ꯍꯥꯏꯕꯗꯤ ꯕꯣꯏꯂꯔ ꯀꯣꯏꯂꯔ ꯅꯠꯇꯕ ꯑꯇꯣꯞꯄ ꯑꯇꯣꯞꯄ ꯌꯦꯟꯒꯤ ꯖꯥꯠ ꯂꯩꯗꯅ ꯃꯨꯁꯤꯟ ꯃꯨꯕ ꯃꯈꯣꯡꯁꯨ ꯃꯃꯤꯠꯁꯨ ꯂꯣꯏꯅ ꯃꯨꯕ ꯌꯦꯟ ꯅꯪ ꯈꯪꯗꯕꯩꯔꯗꯤ ꯈꯪꯗꯦ ꯀꯦꯗꯔꯅꯥꯠ ꯀꯧꯕ ꯑꯃ ꯇꯧꯕꯅꯦ ꯑꯗꯨꯒꯨꯝꯕꯁꯨ ꯂꯩꯕꯅꯦ ꯑꯗꯒꯤ ꯍꯥꯏꯗꯤ ꯑꯗꯨꯝ ꯃꯤꯅꯁꯨ ꯆꯥꯕ ꯆꯥꯅꯕ ꯍꯥꯏꯇꯥꯔꯦꯀꯣ ꯑꯗꯒꯤ ꯀꯥꯎꯅ ꯌꯦꯟꯒꯨꯝꯕ ꯑꯣꯏꯔꯁꯨ ꯌꯥꯏꯌꯦ ꯑꯗꯨꯒꯨꯝꯕ ꯌꯦꯟꯒꯨꯝꯕꯗꯤ ꯆꯥꯔꯛꯑꯕ꯭ꯔꯥ ꯁꯤꯅꯤꯗ ꯑꯩꯅ ꯍꯪꯉꯤꯁꯤꯅ ꯕꯣꯏꯂꯔꯒ ꯀꯣꯏꯂꯔꯒ ꯅꯠꯇꯕ
ꯑꯣ ꯑꯗꯨꯗꯤ
ꯑꯗꯨꯗꯤ ꯑꯗꯨꯝ ꯀꯩꯅꯣ ꯆꯥꯏꯗ ꯑꯗꯨꯝꯕꯗꯤ ꯍꯥꯏꯗꯤ ꯑꯗꯨꯃꯗꯤ
ꯑꯩꯉꯣꯟꯗꯍꯦ ꯌꯦꯟꯅꯤ ꯁꯤꯃꯆꯥꯅꯤ ꯀꯩꯅꯣ ꯇꯧꯔꯣꯏ ꯍꯥꯏꯕꯗꯤ ꯂꯩꯇ꯭ꯔꯦ ꯍꯥꯏꯇꯥꯔꯦ ꯍꯣꯏ ꯑꯇꯣꯞꯄ ꯀꯩꯅꯣꯗꯤ ꯁꯥ ꯉꯥꯗꯗꯤ ꯈꯤꯇꯪ ꯂꯩꯌꯦꯕꯀꯣ ꯀꯣ ꯑꯩ ꯅꯪꯉꯣꯟꯗ ꯇꯝꯗꯦ ꯍꯥꯏꯇꯥꯔꯦ ꯄꯣꯠꯁꯦ ꯑ ꯌꯦꯟꯗꯗꯤ ꯑꯩ ꯀꯔꯤꯝꯇꯗꯤ ꯈꯟꯗ꯭ꯔꯦ ꯍꯥꯏꯇꯥꯔꯦ ꯑꯃ ꯀꯥꯎꯅꯩꯌꯦꯟ ꯍꯥꯏꯔꯒ ꯃꯃꯥꯡꯗꯁꯤꯗꯤ ꯃꯃꯥꯡ ꯊꯥꯗꯔ ꯑꯃ ꯏꯃꯥꯟꯅ ꯃꯁꯦꯟ ꯑꯃꯇꯡ ꯆꯥꯎꯕꯅꯦꯕ ꯀꯥꯎꯅꯌꯦꯟꯗꯣ
ꯀꯩꯅꯣ ꯀꯥꯎꯅꯌꯦꯟꯗꯣ ꯆꯥꯔꯨꯕꯅꯦ ꯍꯥꯏꯔ ꯇꯨꯃꯤꯟ ꯂꯦꯞꯈ꯭ꯔꯤꯗꯨꯕꯣ ꯂꯣꯏꯔꯕ꯭ꯔꯥ ꯂꯣꯏꯗ꯭ꯔꯤꯕꯁꯨ ꯏꯪꯒꯤꯠ ꯏꯔꯥꯡ ꯑꯝꯇ ꯍꯥꯏꯗ꯭ꯔꯤꯗꯨꯕꯣ ꯂꯣꯏꯔꯒꯅ ꯂꯣꯏꯕꯩ ꯃꯑꯣꯡꯗ ꯇꯧꯔꯣ ꯑꯗ ꯀꯣꯝꯃꯥ ꯄꯤꯕꯩ ꯇꯥꯏꯞꯇ ꯇꯧꯔꯤꯗꯨꯕꯣ ꯀꯥꯎꯅꯌꯦꯟꯗꯨ ꯆꯥꯗꯤ ꯆꯥꯔꯨꯕꯅꯤ ꯏꯃꯥꯟꯅꯕꯒ ꯍꯥꯏꯔ ꯂꯣꯏꯁꯤꯂꯤꯗꯣꯕꯨ ꯑꯗꯨꯕꯨ ꯌꯥꯕ꯭ꯔꯣ ꯐꯔꯦ ꯑꯗꯣ ꯅꯪ ꯉꯥꯅꯨꯒꯗꯤ ꯀꯌꯥꯝ ꯇꯣꯏꯅ ꯆꯥꯒꯦ ꯉꯥꯅꯨꯗꯤ ꯑꯗꯨꯝ ꯆꯥꯕ꯭ꯔꯥ ꯍꯩꯅꯗꯕ꯭ꯔꯥ ꯀꯃꯥꯏꯅ ꯇꯧꯒꯦ
ꯉꯥꯅꯨꯁꯦ ꯉꯥꯅꯨꯁꯦ ꯀꯔꯝꯕꯅꯣꯕ ꯍꯥꯏꯗꯤ ꯉꯥꯅꯨ ꯃꯣꯏ ꯚꯦꯔꯥꯏꯇꯤꯒ ꯍꯥꯏꯕ ꯂꯩꯇ꯭ꯔꯣꯗꯩ ꯀꯩꯅꯣꯒ
ꯂꯩꯇ꯭ꯔꯣ ꯑꯗꯤ ꯀꯩꯅꯧꯉꯥꯏ ꯂꯩꯇ꯭ꯔꯣ ꯑꯗꯨꯔꯥꯕ
ꯌꯥꯔꯦ ꯉꯥꯅꯨꯗꯤꯅꯦ ꯉꯥꯅꯨꯗꯤ ꯉꯥꯅꯨ ꯍꯥꯏꯁꯦ ꯂꯣꯏꯔꯦ ꯉꯥꯅꯨ ꯕꯤꯂꯥꯏꯟꯗꯤ ꯑꯣꯏ ꯑꯣꯏꯒꯦꯔꯥ ꯑꯗꯒꯤ ꯑꯥ ꯑꯃ ꯑꯣꯏꯒꯦꯔꯥ ꯑꯃ ꯑꯣꯏꯒꯦꯔꯥ ꯒꯥ ꯒꯥ ꯂꯥꯎꯕꯤ ꯑꯣꯏꯒꯦꯔꯥ ꯉꯥꯅꯨ ꯍꯥꯏꯔꯒꯗꯤ ꯌꯥꯔꯦ ꯉꯥꯅꯨꯗꯪ ꯍꯪꯕꯅꯦ ꯑꯩꯅ ꯍꯪꯉꯤꯁꯦ ꯃꯈꯜꯗꯣ ꯑꯗꯨꯛꯀꯤ ꯃꯇꯤꯛ ꯌꯥꯝ ꯂꯩꯕ ꯑꯣꯏꯗꯦ ꯉꯥꯅꯨꯒ ꯀꯪꯉꯥꯒ ꯈꯔ ꯃꯥꯟꯅꯩ ꯀꯪꯉꯥꯗꯤ ꯀꯪꯉꯥ ꯍꯥꯏꯔꯅꯤ ꯇꯣꯉꯥꯟꯅ ꯍꯥꯏꯔꯛꯑꯅꯤ ꯉꯥꯅꯨ ꯍꯥꯏꯔꯗꯤ ꯌꯥꯔꯦ ꯉꯥꯅꯨꯁꯨ ꯑꯗꯨꯝ ꯃꯣꯛ ꯆꯥꯏ ꯆꯥꯗꯦ ꯃꯤ ꯑꯗꯨꯝ ꯂꯩꯗꯅ ꯍꯥꯏꯗꯤ ꯉꯥꯅꯨꯗꯤ ꯆꯥꯗꯦ ꯈꯣꯠꯇꯦ ꯍꯥꯏꯕꯗꯣ ꯑꯗꯨꯒꯤꯅꯤꯗ ꯁꯨꯝ ꯆꯥꯕ ꯈꯣꯠꯄ ꯍꯪꯕꯅꯤ ꯃꯔꯝꯗꯤ ꯑꯩꯅ ꯆꯥꯛ ꯑꯃ ꯀꯧꯕꯤꯁꯦ ꯍꯥꯏꯅ ꯁꯨꯝ ꯈꯟꯕ ꯑꯗꯨꯒꯤ ꯌꯦꯟꯗꯨꯗꯤ ꯌꯥꯝ ꯇꯣꯏꯅꯁꯨ ꯆꯥꯕꯅꯦ ꯆꯥꯅꯤꯡꯗꯕ ꯑꯗꯨꯒꯤ ꯉꯥꯅꯨ ꯑꯣꯏꯅ ꯁꯨꯝ ꯇꯧꯖꯤꯔꯥ ꯈꯜꯂꯝꯕ ꯑꯗꯨꯅ ꯃꯤ ꯉꯥꯅꯨ ꯆꯥꯔꯗꯤ ꯗꯥꯎ ꯌꯥꯏ ꯌꯥꯗꯦ ꯇꯧꯕ ꯃꯤꯁꯨ ꯂꯩꯗꯅꯀꯣ ꯑꯗꯨꯒꯤꯅꯦ ꯑꯩꯅ ꯍꯪꯉꯛꯏꯁꯦ ꯆꯥꯏ ꯆꯥꯗꯦꯗꯣ
ꯉꯥꯅꯨꯗꯤ ꯌꯥꯏ ꯑꯗꯨꯗ ꯉꯥꯅꯨꯗꯣ ꯑꯩꯅ ꯑꯩꯅ ꯍꯥꯏꯗꯨꯅꯦ ꯍꯥꯏꯗꯤ ꯉꯥꯅꯨꯁꯦ ꯑꯃ ꯃꯣꯏꯒꯤ ꯀꯩꯅꯣ ꯍꯥꯏꯗꯣꯏꯔꯥ ꯕꯦꯂꯥꯏꯇꯤꯗꯤ ꯇꯧꯔꯨꯒꯅꯨ ꯍꯥꯏꯕ ꯀꯩꯅꯣꯝ ꯍꯥꯏ ꯃꯃꯤꯡꯗꯣ ꯑꯩ ꯅꯤꯡꯁꯤꯡ ꯊꯣꯛꯇꯕꯅꯤꯗ ꯑꯃꯗꯨ ꯇꯧꯀꯥꯟꯗ ꯑꯃꯨꯛ ꯍꯥꯏꯗꯤ ꯅꯪ ꯈꯪꯕ ꯈꯪꯗ꯭ꯔꯥ ꯈꯪꯗꯦ ꯃꯅꯝꯗꯨ ꯈꯤꯇꯪ ꯐꯕꯅꯦꯕ ꯅꯈꯣꯏꯒꯤ ꯉꯥꯅꯨ ꯃꯅꯝ ꯍꯥꯏꯗꯣꯏꯔꯥ ꯑꯃ ꯂꯩꯕꯗꯣ ꯑꯗꯨꯒꯤꯅꯁꯨ ꯏꯆꯝ ꯆꯝꯅ ꯍꯪꯕꯩ ꯋꯥꯅꯤꯗ ꯍꯣꯏ ꯀꯪꯉꯥꯁꯦ ꯅꯣꯡꯃꯗꯤ
ꯅꯣꯡꯃꯗꯤ ꯐꯖꯅ ꯇꯧꯔ ꯆꯥꯌꯥꯏ ꯌꯥꯝꯗꯤ ꯍꯥꯎꯋꯦ
ꯈꯪꯗꯦ ꯅꯩ ꯃꯣꯠꯇꯅꯤ ꯅꯪ ꯆꯥꯕ ꯆꯥꯗ꯭ꯔꯥ ꯑꯩ ꯍꯪꯗꯦ ꯅꯪ ꯅꯪꯉꯣꯟꯗ ꯑꯩꯅ ꯇꯧꯔꯤꯁꯨ
ꯑꯗꯨ ꯀꯪꯉꯥꯒꯨꯝꯕꯗꯤꯅꯦ ꯀꯩꯅꯣ ꯇꯧꯅꯤ ꯑꯩꯈꯣꯏꯅꯤ ꯈꯛꯇꯪꯒꯨꯝꯕꯅꯗꯤ ꯈꯔ ꯋꯥꯅꯤ ꯋꯥꯅꯤ ꯍꯥꯏꯕꯗꯤ ꯃꯣꯏꯗꯤꯅꯦ ꯃꯣꯏꯗꯤ ꯄꯤꯛꯇ ꯄꯤꯛꯑꯁꯨ ꯍꯥꯎꯇꯕꯅꯦꯕ ꯑꯗꯨꯒ ꯑꯗꯨꯝ ꯀꯩ ꯍꯥꯏꯅꯤ ꯑ ꯄꯨꯝꯅꯁꯨ ꯂꯧꯗꯣꯏꯅꯦ ꯑꯗꯨꯒ ꯀꯩꯅꯣ ꯇꯧꯗꯦ ꯍꯥꯏꯗꯤ ꯃꯤ ꯈꯤꯇꯪ ꯌꯥꯝꯅ ꯆꯥꯃꯤꯟꯅꯕꯅ ꯅꯨꯡꯉꯥꯏꯅꯤꯌꯦ ꯀꯪꯉꯥꯒꯨꯝꯕꯗꯤ ꯍꯥꯏꯕꯗꯤ ꯑꯗꯨꯝ ꯑꯩ ꯍꯥꯏꯁꯦ ꯄꯩꯁꯥꯁꯨ ꯑꯗꯨꯝ ꯈꯤꯇꯪ ꯆꯥꯎꯕꯅꯦ ꯃꯣꯏꯗꯤ ꯑꯗꯒꯤ ꯌꯥꯝ ꯇꯣꯏꯅ ꯌꯥꯝ ꯂꯥꯏꯅ ꯐꯪꯕꯗꯨꯃꯛꯁꯦ ꯑꯣꯏꯗꯕꯅꯦ ꯍꯥꯟꯅ ꯈꯤꯇꯪ ꯍꯪꯗꯣꯛ ꯍꯟꯖꯤꯟ ꯑꯗꯩ ꯀꯅꯥ ꯀꯅꯥꯗ‌ꯅ‌ꯣ ꯍꯪꯅꯗ꯭ꯔꯒꯗꯤ ꯑ ꯍ‌ꯦꯛꯇ ꯆꯠꯂꯒ ꯑꯗꯨꯝ ꯄꯪꯐꯝ ꯐꯪꯕꯗꯣ ꯑꯣꯏꯗꯕꯅꯦꯕꯀꯣ ꯑꯗꯨꯅ ꯀꯪꯉꯥꯒꯨꯝꯕ ꯇꯧꯁꯦ ꯍꯥꯏꯔꯒꯗꯤ ꯃꯤꯗꯨꯁꯨ ꯈꯤꯇꯪ ꯈꯪꯗꯦ ꯃꯔꯤ ꯃꯉꯥꯗꯪ ꯁꯨꯔꯒꯁꯨ ꯈꯤꯇꯪ ꯅꯨꯡꯉꯥꯏ ꯅꯠꯇ꯭ꯔꯒꯗꯤ ꯍꯥꯏꯗꯤ ꯄꯩꯁꯥꯗꯨꯒꯁꯨ ꯌꯥꯝ ꯂꯩꯅꯕ ꯅꯠꯇꯕꯅꯤꯅ ꯑꯗꯨꯝ ꯏꯕꯥꯅꯤꯅ ꯀꯪꯉꯥ ꯑꯃ ꯆꯥꯕꯁꯨ ꯀꯩꯁꯨ ꯉꯝꯃꯣꯏ ꯄꯤꯛꯑꯒꯗꯤ ꯀꯩꯁꯨ ꯆꯥꯕꯁꯨ ꯌꯥꯔꯣꯏ ꯑꯗꯨꯅ ꯆꯥꯎꯈ꯭ꯔꯕꯅꯤꯅ ꯑꯃꯨꯛ ꯑꯗꯨꯝ ꯐꯔꯛ ꯇꯥꯔꯅꯦꯕ ꯑꯩ ꯆꯥꯔꯅꯤ ꯆꯥꯔ
ꯑ ꯑꯗꯨꯒꯤ ꯗꯤ ꯑꯩ ꯃꯃꯥ ꯍꯥꯏꯈ꯭ꯔꯗꯨꯅꯤ ꯍꯥꯏꯗꯤ ꯑꯩꯈꯣꯏ ꯃꯁꯦꯟ ꯄꯨꯟꯗ꯭ꯔꯁꯨ ꯀꯨꯏꯔꯦ ꯍꯥꯏꯐꯦꯠꯇꯪ ꯀꯩꯅꯣ ꯇꯧꯔꯛꯒ ꯑꯦ ꯍꯥꯡꯉꯤꯕ ꯈꯣꯠꯂꯤꯕ ꯄꯥꯎ ꯐꯥꯎꯅꯔꯒ ꯑꯗꯨꯝ ꯍꯧꯀꯤ ꯄꯣꯠꯇꯣ ꯍꯥꯏꯗꯤ ꯄꯨꯟꯀꯥꯟꯗ ꯁꯨꯝ ꯑꯩꯅ ꯍꯧꯗꯣꯛꯄꯩ ꯋꯥꯅꯤꯗ ꯋꯥꯔꯤꯗꯨꯗꯤ ꯑꯗꯨ ꯑꯇꯣꯞꯄ ꯑꯃꯁꯝꯨ ꯌꯦꯡꯌꯥꯏ ꯑꯩ ꯋꯥꯈꯜ ꯇꯔꯀꯤ ꯑꯩꯈꯣꯏ ꯇꯔꯀꯤ ꯍꯥꯏꯔꯒ ꯑꯃꯨꯛ ꯑꯆꯧꯕꯁꯨ ꯅꯠꯇꯕ ꯑꯩꯈꯣꯏ ꯌꯦꯟ ꯌꯦꯟꯗꯁꯨ ꯌꯦꯟꯗ ꯑꯃꯨꯛ ꯈꯤꯇꯪ ꯆꯥꯎꯕ ꯇꯔꯀꯤ ꯈꯪꯕꯟꯇ꯭ꯔꯣ
ꯑ ꯈꯪꯉꯦ ꯈꯪꯉꯦ ꯌꯥꯝ ꯆꯥꯎꯕ ꯅꯠꯇꯕ ꯑꯃꯁꯨ ꯂꯩꯕꯅꯦ ꯍꯣꯏ꯫ ꯃꯔꯨ ꯀꯣꯛꯂ ꯀꯣꯛꯂ ꯇꯧꯕ ꯑꯃ꯫
ꯍꯣꯏ ꯑꯗꯨ ꯑꯗꯨ ꯑꯗꯨꯁꯨ ꯑꯗꯨꯝ ꯌꯦꯡ ꯌꯥꯏ ꯌꯥꯝ ꯀꯟꯅꯗꯤ ꯀꯩꯅꯣ ꯇꯧꯗꯕꯅꯤꯅ ꯑꯗꯨꯗꯩ ꯑꯗꯨ ꯍꯥꯏꯗꯤ ꯑꯗꯨ ꯄꯣꯠꯇꯣ ꯌꯦꯡꯗ ꯃꯍꯥꯎ ꯈꯤꯇꯪꯐꯥꯎ ꯃꯥꯟꯅꯗꯕꯅꯦꯕ ꯍꯥꯏꯗꯤ ꯁꯥ ꯁꯥꯒꯤ ꯃꯣꯏꯒꯤ꯫ ꯀꯩꯅꯣꯗꯨꯁꯨ ꯆꯥꯎꯕꯅꯤꯅ ꯍꯥꯏꯇꯥꯔꯦ ꯁꯥꯒꯤ ꯃꯣꯏ ꯃꯁꯜ ꯍꯥꯏꯗꯣꯏꯔꯥ ꯑꯗꯨ ꯆꯥꯎꯕ ꯅꯤꯅ
ꯅꯦ ꯍꯣ ꯑꯗꯨ ꯑꯗꯨ ꯍꯣꯏꯅꯦ ꯐꯔꯦꯅꯦ ꯑꯗꯨ ꯅꯠꯇꯕ ꯑꯩꯈꯣꯏꯒꯤ ꯑꯗꯨꯝ ꯌꯨꯝꯒꯤ ꯌꯨꯝꯒꯤ ꯑꯥ ꯁꯥ ꯉꯥ ꯅꯠꯇꯕ ꯑꯇꯣꯞꯄ ꯁꯨꯝ ꯖꯪꯒꯜꯒꯤ ꯁꯥ ꯉꯥꯗꯗꯤ ꯀꯔꯤ ꯀꯔꯤ ꯁꯥ ꯆꯥꯔꯒꯦ ꯂꯃꯣꯛꯀꯨꯝꯕ ꯁꯖꯤꯒꯨꯝꯕ ꯑꯗꯨꯒꯨꯝꯕꯗꯣ ꯆꯥꯔꯕ꯭ꯔꯥ ꯀꯃꯥꯏꯅ ꯇꯧꯒꯦ ꯂꯧꯃꯣꯛꯁꯨ ꯁꯥꯔꯦ ꯁꯟ ꯅꯪꯁꯨ ꯆꯥꯔꯦ ꯁꯟꯗꯪ ꯍꯥꯏꯔꯕꯨ ꯍꯧꯖꯤꯛꯐꯥꯎ ꯁꯟꯗꯪ ꯐꯪꯉꯤꯕ꯭ꯔꯥ ꯅꯪ ꯄꯥꯎ ꯋꯥ ꯇꯥꯕ ꯀꯃꯥꯏꯅ ꯇꯧꯒꯦ ꯈꯪꯗꯦꯗ ꯁꯟꯗꯪꯗꯨꯗꯤ ꯑꯩꯁꯨ ꯀꯩꯁꯨ ꯍꯪꯒꯗꯕꯅꯤꯅ ꯍꯥꯏꯕꯗꯤ ꯑꯈꯣꯏ ꯁꯤꯗꯗꯤ ꯀꯩꯁꯨ ꯐꯪꯉꯣꯏ ꯐꯪꯒꯦ ꯍꯥꯏꯔꯁꯨ ꯆꯤꯡꯒꯤ ꯏꯆꯤꯜ ꯏꯅꯥꯎꯒꯤ ꯂꯝꯗ ꯑꯗꯨꯃꯥꯏꯅ ꯍꯪꯉꯅꯕ ꯅꯠꯇ꯭ꯔꯒꯗꯤ꯫ ꯑꯗꯨꯗ ꯑꯗꯨꯝ ꯃꯈꯥ ꯇꯥꯕꯤꯔꯛꯑꯣꯅꯦ ꯀꯩꯀꯩ ꯍꯥꯏꯕꯗꯤ ꯌꯨꯝꯗ ꯌꯣꯛꯄ ꯁꯥꯟꯅꯗꯕ ꯑꯇꯣꯞꯄ꯫ ꯂꯝꯒꯤ ꯁꯥꯗ ꯀꯩꯀꯩ ꯆꯥꯈ꯭ꯔꯦ ꯈꯣꯠꯈ꯭ꯔꯦꯗ ꯑꯗꯨꯝ ꯃꯈꯥ ꯇꯥꯕꯤꯌꯨꯅꯦ
ꯑꯃꯜ
ꯑꯩꯅ ꯌꯥꯝ ꯇꯣꯏꯅ ꯆꯥꯔꯤꯁꯤꯗꯤ ꯍꯥꯏꯗꯤ ꯌꯥꯝ ꯇꯣꯏꯅ ꯆꯥ ꯍꯥꯏꯗꯤ ꯅꯣꯡ ꯐꯥꯗꯣꯛ ꯑꯩꯈꯣꯏ ꯏꯌꯥꯝꯕꯅ ꯀꯩꯅꯣꯒ ꯇꯧꯔꯛꯄ ꯍꯥꯏꯗꯤ ꯀꯩꯅꯣꯁꯤꯗ ꯂꯃꯣꯛꯁꯦ ꯑꯗꯨꯝ ꯈꯔꯗꯤ ꯑꯗꯨꯝ ꯇꯣꯏꯑꯦ ꯑꯇꯩꯗꯤ ꯁꯟꯗꯪꯒꯥꯡꯗꯨꯗꯤ ꯈꯔ ꯋꯥꯏ ꯍꯥꯏꯗ ꯀꯩꯅꯣ ꯇꯧꯗ꯭ꯔꯦ ꯂꯃꯣꯛꯇ ꯍꯥꯏꯇꯥꯔꯦ ꯫ ꯃꯆꯥ ꯑ ꯁꯦꯝꯕ ꯊꯣꯛ ꯄꯨꯔꯛꯀꯅꯤ ꯅꯠꯇ꯭ꯔꯒ ꯑꯦ ꯊꯣꯡꯉꯦ ꯍꯥꯏꯗꯅ ꯆꯥꯎꯁꯤꯗ ꯍꯥꯏꯔ ꯇꯧꯔꯛꯀꯅꯤ ꯃꯥꯅ ꯑꯈꯣꯏ ꯑꯅꯛꯄꯗ ꯑꯈꯣꯏ ꯑꯅꯛꯄꯗ ꯂꯝ ꯈꯔ ꯐꯪꯐꯝ ꯖꯒꯥ ꯍꯥꯏꯇꯥꯔꯦ ꯅꯠꯇ꯭ꯔꯒ ꯃꯣꯏꯅ ꯍꯣꯏ ꯀꯩꯅꯣꯗꯤ ꯑꯣꯏꯗ꯭ꯔꯦ ꯑꯗꯨꯒ ꯁꯟꯁꯁꯤ ꯇꯣꯏꯔꯦ ꯃꯣꯏ ꯃꯄꯥꯟꯗꯨꯗ ꯀꯩꯅꯣꯗꯤ ꯑꯣꯏꯗ꯭ꯔꯦꯕ ꯌꯨꯝ ꯑꯌꯣꯛꯄꯅꯤ ꯍꯥꯏꯇꯥꯔꯦ ꯁꯤ ꯁꯟꯁꯤꯅ ꯑꯃꯨꯛ ꯃꯣꯏꯅ ꯀꯩꯅꯣ ꯇꯧꯕ ꯑꯗꯨꯅ ꯑꯃꯨꯛ ꯃꯣꯏꯅ ꯑꯦ ꯃꯣꯏꯅ ꯅꯣꯡꯃꯥꯏꯖꯤꯡꯒꯤ ꯑꯣꯐꯔ ꯍꯥꯏꯗꯣꯏꯔꯥ ꯈꯔ ꯍꯣꯡꯉ ꯍꯥꯏꯗꯣꯏꯔꯥ ꯎ ꯃꯊꯤꯕꯣꯡ ꯃꯔꯤꯟ ꯇꯧꯔꯒ ꯑ ꯀꯩꯅꯣ ꯇꯧꯔꯛꯄ꯭ꯔꯥ ꯈꯤꯇꯪ ꯁꯥꯒ ꯌꯥꯎꯔꯒ ꯇꯧꯕꯅꯦ ꯑꯗꯨ ꯑꯩꯗꯤ ꯄꯥꯛ ꯀꯟꯅ ꯆꯠꯂꯨꯗ꯭ꯔꯕꯅꯤꯅ ꯀꯔꯤ ꯀꯔꯤ
ꯀꯔꯤ ꯀꯔꯤ ꯀꯔꯝꯕ ꯃꯊꯦꯜ ꯑꯇꯣꯞꯄ ꯀꯩꯀꯩ ꯐꯪꯕꯅꯣꯗꯤ ꯈꯪꯗ꯭ꯔꯦ ꯑꯗꯣ ꯑꯃ
ꯌꯦꯟ ꯌꯦꯟꯅꯥꯎꯒꯨꯃꯥꯏꯅ ꯌꯦꯟ ꯃꯆꯥ
ꯆꯥ ꯑꯣꯏꯕ ꯀꯨꯏꯜ ꯍꯥꯏꯕ꯭ꯔꯥ ꯍꯥꯏ ꯅꯤꯡꯁꯤꯡ ꯊꯣꯛꯇ꯭ꯔꯦ ꯅꯪ ꯅꯤꯡꯁꯤꯡꯕ꯭ꯔꯥ ꯑꯗꯨꯃꯥ ꯑꯗꯨꯃꯛꯒ ꯍꯥꯏꯇꯥꯔꯗꯤ ꯇꯔꯤ
ꯍꯣꯏ ꯂꯩꯕꯅꯦ ꯑꯃ ꯃꯔꯨꯝꯒꯁꯨ ꯄꯤꯁꯤꯛ ꯄꯤꯛꯅꯥ ꯀꯣꯛꯄ ꯑꯃ ꯍꯣꯏ ꯑꯗꯨꯃꯥꯏꯅ ꯍꯥꯏꯕ ꯃꯥꯜꯂꯦ ꯏꯪꯂꯤꯁꯇꯗꯤ ꯑꯩꯈꯣꯏ ꯁꯤꯗꯁꯨ ꯃꯔꯣꯟ ꯑꯃꯗꯤꯝ ꯂꯩꯕꯅꯦ꯫ ꯃꯃꯤꯡꯗꯨ ꯀꯥꯎꯒꯤꯕꯒꯤꯅꯦ ꯑꯗꯨꯗꯨ ꯑꯣꯏꯔꯦ ꯑꯗꯨ ꯅꯠꯇꯕꯅꯦ꯫ ꯅꯪ ꯀꯩꯅꯣꯒꯨꯝꯕꯗꯤ ꯆꯥꯔꯕꯣ ꯑꯩꯈꯣꯏꯒꯤ ꯊꯦꯕꯒꯨꯝꯕ ꯁꯖꯤꯒꯨꯝꯕꯗꯤ ꯑꯥ ꯆꯥꯗ꯭ꯔꯤꯕꯣ ꯀꯃꯥꯏꯅ ꯇꯧꯒꯦ
ꯊꯦꯕꯥ ꯁꯖꯤ ꯑꯅꯤꯃꯛ ꯆꯥꯗꯕꯩ ꯑꯩꯅꯥ ꯍꯥꯏꯗꯕꯅꯤꯅ ꯍꯥꯏꯗꯤ ꯑꯃꯨꯛ ꯆꯥꯗ꯭ꯔꯤꯑꯦꯕ ꯑꯅꯤꯃꯛꯁꯤ ꯍꯥꯏꯗꯤ ꯑꯗꯒꯤ ꯑꯗꯨꯏ ꯑꯅꯤꯗꯨꯁꯨ ꯆꯥꯗ꯭ꯔꯦ ꯑꯗꯩ ꯑꯃꯁꯨ ꯆꯥꯕꯅꯤꯅꯦ ꯑꯃ ꯁꯤꯒꯤ ꯁꯥ ꯃꯃꯤꯡꯁꯦ ꯑꯩ ꯅꯤꯡꯁꯤꯡ ꯑꯩꯩꯅ ꯃꯤꯡꯁꯦ ꯈꯔꯥ ꯀꯥꯎꯒꯟꯕꯅꯦ ꯍꯣꯏ ꯍꯥꯏꯔꯣꯁꯤ ꯃꯊꯪꯗ ꯈꯪꯉꯨꯁꯦ ꯑꯩ ꯈꯨꯝꯃꯛꯀꯦꯁꯦ
ꯑꯗꯨ ꯐꯔꯦꯅꯦ ꯑꯗꯣ ꯆꯥꯕꯁꯤ ꯇꯣꯛꯊꯣꯛꯈ꯭ꯔꯒ ꯑꯩꯈꯣꯏ ꯅꯪꯅ ꯁꯨꯝ ꯎꯔꯛ ꯄꯥ ꯑꯥ ꯁꯨꯝ ꯖꯨꯒꯨꯝꯕ ꯆꯠꯄ ꯂꯩꯗꯅꯀꯣ ꯑꯉꯥꯡ ꯑꯣꯏꯔꯤꯉꯩꯗ ꯑꯗꯨꯝ ꯁꯣꯏꯗꯅ ꯆꯠꯂꯝꯗꯧ ꯃꯥꯜꯂꯦ ꯍꯥꯏꯗꯤ ꯑꯗꯨꯝ ꯎꯔꯝꯃꯒꯅꯤ ꯁꯥ ꯌꯦꯡꯕ ꯈꯣꯠꯄ ꯆꯠꯄ ꯑꯗꯨ ꯁꯣꯝꯅ ꯁꯨꯝ ꯀꯩꯀꯩ ꯁꯥꯗꯤ ꯊꯦꯡꯅꯔꯛꯀꯦ ꯑꯗꯨꯒ ꯑꯣ ꯁꯨꯝ ꯑꯦꯁꯤ ꯁꯥꯁꯤꯗꯤ ꯌꯥꯝ ꯐꯖꯩ ꯌꯥꯝ ꯄꯥꯝꯖꯩ ꯂꯩꯗꯅ ꯍꯦꯛ ꯎꯕꯗ ꯈꯤꯇꯪ ꯃꯤꯠ ꯀꯊꯛꯈꯤꯕ ꯄꯣꯠ ꯂꯩꯗꯅ ꯑꯗꯨꯃꯥꯏꯅ ꯎꯒꯤꯕ ꯁꯥꯁꯦ ꯀꯩꯀꯩ ꯎꯕꯤꯔꯛꯈ꯭ꯔꯒꯦ ꯑꯗꯨꯒ ꯀꯗꯥꯏꯗ ꯎꯕꯤꯔꯛꯈꯤꯒꯦ ꯑꯗꯨ ꯍꯥꯏꯔꯞ ꯍꯥꯏꯕꯤꯌꯨꯅꯦ
ꯑꯣ ꯀꯔꯤ ꯃꯇꯥꯡꯅꯣ ꯁꯥ ꯎꯔꯦ ꯍꯥꯏꯗꯨꯅ
ꯁꯦ ꯅꯪꯁꯦ ꯃꯨꯟꯅ ꯏꯇꯥ ꯇꯥꯗꯕ꯭ꯔꯥ ꯈꯪꯗꯦ ꯆꯥꯕ ꯅꯠꯇꯕ ꯑꯗꯨꯝ ꯖꯨꯒꯨꯝꯕ ꯆꯠꯄꯗ ꯀꯔꯤ ꯀꯔꯤ ꯁꯥ ꯎꯕꯤꯔꯛꯄ ꯌꯥꯎꯈ꯭ꯔꯒꯦ ꯑꯗꯒꯤ ꯅꯪꯅ ꯎꯔꯛꯄꯗꯨꯗ ꯉꯥꯁꯥꯏꯒꯤ ꯑꯦ ꯁꯤꯗꯤ ꯌꯥꯝ ꯐꯖꯩꯒ ꯈꯟꯕ ꯑꯗꯨꯃꯥꯏꯅ ꯇꯧꯕ ꯁꯥ ꯀꯩ ꯀꯩ ꯎꯔꯛꯈ꯭ꯔꯒꯦ ꯈꯔ ꯁꯨꯝ ꯍꯥꯏꯔꯛꯎ ꯍꯥꯏꯕ
ꯌꯥꯝ ꯄꯤꯛꯅ ꯇꯥꯒꯤꯕꯩꯅꯦ ꯍꯣꯏ ꯍꯥꯏꯔꯛꯑꯒꯦ ꯎꯝ ꯑꯥꯃ ꯁꯥꯁꯦ ꯑꯩꯈꯣꯏꯅ ꯁꯨꯝ ꯃꯄꯥꯟꯗ ꯍꯥꯏꯐꯦꯠꯇꯪ ꯀꯣꯏ ꯆꯠꯀꯥꯟꯁꯤꯗ ꯑꯩꯅ ꯑꯥ ꯑꯩꯈꯣꯏꯒꯤ ꯕꯥꯔꯠ ꯁꯦꯟꯆꯨꯔꯤ ꯍꯥꯏꯗ ꯀꯩꯅꯣ ꯎꯆꯦꯛ ꯎꯆꯦꯛꯁꯤꯡ ꯉꯥꯛꯇ ꯊꯝꯕꯒꯤ ꯖꯒꯥ ꯂꯩ
ꯖꯒꯥ ꯂꯩ
ꯑꯩꯅ ꯑꯣꯁꯇ꯭ꯔꯤꯆ ꯍꯥꯏꯕ ꯁꯥꯁꯤ ꯁꯤ ꯑꯩꯅ ꯑꯍꯥꯟ ꯌꯦꯡꯒꯥꯟꯗ ꯄꯨꯡꯉꯛ ꯉꯛꯄꯅꯦꯕ ꯑꯣꯁꯇ꯭ꯔꯤꯁꯀꯥꯡꯁꯤꯗꯤ ꯌꯥꯝ ꯋꯥꯡ ꯌꯥꯝꯅ ꯋꯥꯡꯉꯦ ꯍꯥꯏꯗ ꯁꯥ ꯑꯩꯈꯣꯏꯒꯤ ꯆꯦꯛ ꯈꯥꯏꯔꯒ ꯃꯥꯁꯦ ꯄꯥꯏꯕꯁꯨ ꯉꯝꯅꯕꯅꯤꯅ ꯑꯗꯩ ꯁꯥ ꯁꯥ ꯑꯩꯈꯣꯏꯒꯤ ꯁꯖꯥꯎꯅꯤ ꯍꯥꯏꯇꯥꯔꯦ ꯃꯣꯏꯁꯦ ꯌꯥꯝꯅꯁꯨ ꯆꯥꯎꯕ ꯑꯗꯒꯤ ꯋꯥꯡꯁꯨ ꯋꯥꯡꯉꯦ ꯃꯣꯏꯁꯦ ꯗ ꯑꯁꯊꯤꯡ ꯑꯗꯨ ꯑꯗꯨꯃꯒ ꯑꯗꯨꯃꯒꯥ ꯑꯗꯒꯤ ꯑꯩꯈꯣꯏ ꯄꯦꯂꯤꯀꯟꯗ ꯍꯥꯏꯗꯣ ꯎꯆꯦꯛ ꯑꯃ ꯂꯩꯌꯦꯕ ꯃꯣꯏ ꯍꯧꯀꯤ ꯖꯨ ꯍꯥꯏꯗꯣꯏꯔꯥ ꯃꯣꯏꯒꯤ ꯎꯆꯦꯛꯀꯤ ꯊꯝꯐꯝ ꯖꯒꯥꯁꯤꯗ ꯑꯗꯨ ꯑꯗꯨꯏ ꯁꯥꯔꯦ ꯑꯗꯨꯒꯤ ꯎꯆꯦꯛ ꯑꯅꯤꯁꯦ ꯄꯤꯂꯤꯀꯟ ꯍꯥꯏꯕ ꯎꯆꯦꯛꯇꯁꯨ ꯌꯥꯝꯅ ꯆꯥꯎꯋꯤ ꯑꯗꯒꯤ ꯃꯣꯏ ꯀꯩꯅꯣꯁꯦ ꯃꯥꯒꯤ ꯃꯈꯥ ꯍꯥꯏꯗꯣꯏꯔꯥ ꯃꯆꯤꯟ ꯍꯥꯏꯗꯣꯏꯔꯥ ꯁꯤꯗ ꯑꯩꯈꯣꯏ ꯃꯈꯥꯒꯨꯃꯥꯏꯅ ꯈꯤꯇꯪ ꯆꯣꯟꯊꯔꯒ ꯄꯥꯜꯂꯤ ꯍꯥꯏꯗꯣꯏꯔ ꯃꯆꯤꯟꯁꯦ
ꯑꯣ ꯑꯗꯨꯒꯤ ꯍꯧꯖꯤꯛꯀꯤ ꯅꯪꯅ ꯑꯀꯣꯟꯕ ꯍꯥꯏꯕ ꯎꯆꯦꯛꯇꯣ ꯑꯩꯈꯣꯏ ꯆꯥꯎꯕꯅꯦ ꯌꯥꯝꯅ ꯃꯆꯨꯒ ꯑꯁꯨ ꯌꯥꯝ ꯐꯖꯕꯅꯦ ꯑꯉꯥꯡꯕꯒ ꯑꯉꯧꯕꯒꯒ ꯇꯧꯔꯒ ꯑꯗꯨꯒ ꯃꯥꯒꯤ ꯍꯧꯖꯤꯛꯀꯤ ꯆꯤꯟꯁꯦ ꯌꯥꯝ ꯆꯥꯎꯕꯗꯣ ꯉꯥ ꯃꯆꯥ ꯃꯌꯥꯝ ꯍꯥꯞꯄꯒ ꯊꯝꯃꯒꯁꯨ ꯑꯗꯨꯝ ꯌꯥꯕꯗꯣ ꯑꯗꯨꯃꯥꯏꯅ ꯇꯧꯕꯅꯦ ꯑꯗꯨꯒ ꯅꯪꯅ ꯑꯣꯁꯇ꯭ꯔꯦꯁ ꯍꯥꯏꯔꯒ ꯑꯣꯁ ꯇ꯭ꯔꯦꯁꯁꯤꯁꯨ ꯑꯩꯒꯤ ꯑꯣꯁꯇ꯭ꯔꯤꯁꯃꯛꯇꯤ ꯎꯗ꯭ꯔꯤꯕ ꯃꯥꯜꯂꯦ ꯑꯁꯦꯡꯕꯗꯗꯤ ꯑꯗꯨꯒ ꯅꯪꯅ ꯑꯣꯁꯁ ꯍꯥꯏꯔ ꯀꯥꯟꯁꯤꯗ ꯑꯩꯅ ꯑꯃ ꯂꯥꯝꯃꯛꯑꯦꯕꯀꯣ ꯏꯃꯨ ꯍꯥꯏꯗ ꯑꯃ ꯂꯩꯕ ꯅꯦꯕꯀꯣ ꯎꯆꯦꯛ ꯑꯃꯁꯨ ꯑꯣꯁꯇ꯭ꯔꯤꯁꯀ ꯆꯞ ꯃꯥꯟꯅꯕꯅꯦ ꯆꯞ ꯃꯥꯟꯅꯕ ꯍꯥꯏꯕꯗꯤ ꯃꯣꯏꯁꯨ ꯄꯥꯏꯕ ꯉꯝꯗꯦ ꯑꯗꯨꯒ ꯃꯣꯏꯒꯤ ꯁꯥꯏꯖ ꯋꯥꯡꯕꯒꯤ ꯆꯥꯡ ꯍꯥꯏꯔꯞ ꯃꯥꯟꯅꯕꯅꯦ ꯑꯣꯁꯇ꯭ꯔꯤꯁꯅꯗꯤ ꯈꯔꯗꯤ ꯍꯦꯜꯂꯦ ꯃꯣꯏꯁꯦ ꯆꯥꯎꯕ ꯑꯗꯨ ꯑꯣꯏꯔꯒꯁꯨ ꯃꯣꯏꯅ ꯂꯩꯕꯒꯤ ꯃꯑꯣꯡꯖꯦ ꯈꯣꯡ ꯁꯥꯡꯉꯅꯤ ꯑꯗꯨꯒ ꯃꯁꯥꯗ ꯈꯛ ꯇꯪ ꯃꯇꯨ ꯌꯣꯝꯃꯅꯤ ꯑꯗꯨ ꯃꯀꯣꯛ ꯑꯃꯨꯛ ꯁꯥꯡꯒꯠꯂꯦ ꯂꯩꯈꯠꯄꯤ ꯑꯗꯨꯃꯥꯏꯅ ꯇꯧꯕꯅꯦꯕ ꯏꯃꯨ ꯍꯥꯏꯖꯤꯖꯨ ꯁꯨꯝ ꯌꯦꯡꯕꯗꯗꯤ ꯏꯒꯤ ꯌꯨꯝꯗꯣ ꯑꯗꯨꯏ ꯇꯥꯏꯞꯇꯒ ꯇꯧꯕꯅꯤ ꯃꯣꯏ ꯀꯩꯅꯣꯗꯣ ꯑ ꯃꯁꯥꯒꯤ ꯃꯇꯨꯗꯣ ꯍꯥꯏꯇꯔꯦ ꯑꯗꯣ ꯏꯃꯨꯗꯣ ꯑꯗꯨ ꯅꯤꯡꯖꯤꯡꯉꯦ ꯑꯗꯨꯒ ꯅꯪꯒꯤ ꯑꯀꯣꯟꯕ ꯑꯩꯁꯨ ꯎꯔꯦꯕꯀꯣ ꯑꯈꯣꯏꯁꯤ ꯁꯤꯒꯤ ꯁꯨꯁꯨ ꯂꯩꯗꯤ ꯂꯩꯕꯅꯦꯕ ꯑꯗꯨ ꯑꯗꯨꯃꯛ ꯉꯥꯏꯔꯦ ꯑꯗꯨꯒ ꯑꯩꯅ ꯌꯥꯝꯅ ꯉꯛꯈꯤꯕ ꯍꯥꯏꯕ ꯇꯥꯔꯒꯗꯤ ꯑꯃ ꯑ ꯋꯥꯍꯣꯡ ꯑꯉꯧꯕꯁꯦ ꯎꯔꯛꯑꯦꯕ ꯀꯣ ꯋꯥꯍꯣꯛꯡ ꯑꯉꯧꯕꯁꯤꯗꯤ ꯅꯠꯇꯦ ꯌꯥꯝ ꯉꯛꯏꯁꯤꯗꯤ ꯑꯗꯨ ꯅꯠꯇꯦ ꯇꯧꯕꯇꯕꯨ ꯑꯉꯧꯕ ꯍꯧꯔꯛꯑꯦ ꯍꯥꯏꯕꯗꯨꯒꯤ ꯄꯟꯕ ꯋꯥꯅꯦ ꯑꯩꯅ ꯌꯥꯝ ꯉꯛꯈꯤꯕ ꯍꯥꯏꯔꯒꯗꯤ ꯆꯦꯟꯅꯥꯏꯗ ꯆꯦꯟꯅꯥꯏꯗ ꯖꯨ ꯑꯃ ꯆꯪꯉꯛꯄꯗ ꯀꯩ ꯑꯉꯧꯕ ꯑꯃ ꯎꯔꯛꯑꯦ ꯑꯉꯧꯕ ꯍꯥꯏꯕꯗꯤ ꯑꯉꯧꯕꯒ ꯑꯃꯨꯕꯒ ꯂꯥꯡꯕ ꯍꯥꯏꯇꯥꯔꯦ ꯑꯁꯦꯡꯕꯩꯗꯤ ꯃꯣꯏꯁꯦ ꯍꯪꯒ ꯄꯥꯟꯒ ꯑꯃꯨꯕꯒ ꯂꯥꯡꯉꯤꯗꯅ ꯑ ꯍꯧꯖꯤꯛ ꯀꯁꯤꯅ ꯑꯉꯧꯕꯒ ꯑꯃꯨꯕꯒ ꯂꯥꯡꯕ ꯍꯥꯏꯇꯥꯔꯦ ꯑꯗꯀꯩꯗꯨ ꯎꯕꯗ ꯏꯁꯥꯁꯦ ꯌꯥꯝ ꯅꯛꯄꯝ ꯑꯃꯁꯨ ꯑꯣꯏꯔꯒ ꯌꯥꯝꯁꯨ ꯍꯔꯥꯎꯖꯕꯗꯣ ꯑꯗꯨꯃꯥꯏꯅ ꯇꯧꯒꯤꯌꯦ ꯑꯗꯨ ꯑꯇꯣꯞꯄ ꯖꯨꯗ ꯁꯨꯝ ꯌꯦꯡꯉꯛꯄꯗꯁꯨ ꯎꯔꯛꯇꯦꯕ ꯀꯩ ꯑꯉꯧꯕ ꯒꯨꯝꯕꯁꯤꯗꯤ ꯀꯌꯥ ꯑꯗꯨ ꯍꯧꯖꯤꯛꯀꯤꯗꯣ ꯑꯗꯨꯗꯨꯃ ꯌꯥꯝ ꯍꯔꯥꯎꯒꯤ ꯑꯩ ꯑꯩꯅ ꯎꯖꯔꯛꯄꯗꯀꯣ ꯑꯗꯨꯃꯥꯏꯅ ꯇꯧꯋꯦ ꯖꯨꯒꯤ ꯃꯇꯥꯡꯖꯦ
ꯍꯣ ꯍꯣꯏ
ꯍꯣꯏ ꯍꯣꯏ ꯑꯩ ꯑꯗꯨ ꯀꯩꯅꯣꯝ ꯈꯛꯇ ꯍꯥꯏꯍꯧꯒꯦ ꯍꯥꯏꯔꯛꯑꯅꯨ ꯍꯥꯏꯔꯛꯑꯅꯨ ꯌꯥꯔꯦ ꯍꯥꯏꯔꯛꯑꯅꯨ ꯌꯥꯔꯦ ꯊꯝꯃꯣ ꯐꯣꯟꯗꯣ ꯍꯥꯏꯔꯛꯑꯅꯨ ꯀꯣꯟꯅ ꯁꯥꯟꯅꯔꯁꯤ ꯑꯣ ꯊꯝꯃꯒꯦ ꯍꯥꯏꯕ꯭ꯔꯥ ꯄꯣꯊꯔꯒꯦ